ꯇꯥꯔꯥ
ꯍꯣꯏ ꯋꯥꯔꯕꯣ ꯍꯥꯏꯔꯒ
ꯋꯥꯗꯤꯌꯦ
ꯌꯥꯝ ꯅꯣꯛꯅꯤꯡꯉꯦꯕ ꯑꯩ ꯈꯜꯂ ꯈꯜꯂꯒ
ꯌꯥꯝ ꯁꯨꯕ ꯅꯠꯇꯦ
ꯎꯨꯝ
ꯍꯧꯖꯤꯛꯀꯥꯟ ꯊ꯭ꯔꯤꯞ ꯑꯣꯏꯔꯁꯨ ꯌꯥꯝ ꯐꯖ ꯐꯖꯕ ꯂꯩꯔꯦ
ꯁꯨꯠ ꯍꯥꯏꯔꯣ
ꯊ꯭ꯔꯤꯞ ꯊ꯭ꯔꯤꯞ
ꯑꯣ ꯍꯣꯏ ꯐꯖ ꯐꯖꯕ ꯂꯩꯕꯅꯦ
ꯑꯁ ꯄꯥꯝꯃꯦ ꯂꯩꯅꯤꯡꯕꯩꯩ ꯂꯩꯅꯤꯡꯕ ꯉꯥꯛꯇ
ꯍꯥꯥ
ꯄꯥꯝꯃꯦ ꯍꯥꯏꯕ ꯂꯩꯅꯤꯡꯕꯩ ꯂꯩꯅꯤꯡꯕ ꯉꯥꯛꯇ꯫
ꯑꯗꯨꯅꯦ
ꯍꯧꯖꯤꯛꯀꯥꯟꯁꯨ ꯈꯪꯗꯦ ꯄꯣꯠꯅ ꯃꯔꯣꯝꯃ ꯐꯖꯕ ꯑꯁ ꯄꯣꯠ ꯇꯥꯡꯗꯤ ꯇꯥꯡꯉꯤ ꯂꯣꯏꯅ ꯑꯌꯥꯝꯕ꯫
ꯍꯨꯃꯥꯡ ꯁꯧꯕꯅꯁꯨ ꯁꯤꯗꯧꯔꯦ ꯑꯩ꯫
ꯌꯥꯝ ꯁꯥꯔꯕꯣ?
ꯁꯥꯏ ꯍꯥꯏꯕ ꯆꯥꯛ ꯑꯈꯣꯏ ꯍꯦꯟꯖꯥꯡ ꯊꯣꯡꯉꯦ ꯍꯥꯏꯅ ꯑꯗꯨ ꯍꯤꯟꯖꯥꯡ ꯊꯣꯡꯕꯁꯦ
ꯑ
ꯃꯩꯗ ꯊꯣꯡꯉꯦꯕ ꯑꯗꯨꯗꯨꯒꯤ ꯍꯧꯖꯤꯛꯀꯤ ꯑꯩꯅ ꯉꯁꯥꯏ ꯍꯥꯏꯅ ꯈꯣꯏ ꯍꯤꯇꯔꯗꯣ
ꯎꯝ
ꯑꯗꯨ ꯍꯤꯇꯔꯗꯣ ꯑꯣꯏꯕꯒꯤ ꯈꯪꯗꯦ ꯔꯨꯝꯗꯣ ꯊꯣꯡ ꯖꯜꯂꯒ ꯂꯣꯏ ꯊꯣꯡꯗꯣꯏꯅꯤ ꯑꯣꯖꯥ ꯂꯥꯇ꯭ꯔꯤꯀꯥꯟ ꯊꯣꯡꯍꯧꯗꯣꯏ ꯑꯗꯨꯅ ꯄꯨꯂꯞ ꯐꯨꯟꯒꯠꯂꯒꯅꯦ ꯈꯨꯠꯁꯥ ꯑꯃ
ꯅꯣꯏ ꯑꯦꯁꯤ ꯍꯥꯞꯇꯦ
ꯀꯥꯏꯗꯩ ꯑꯦ ꯁꯤꯅꯣ ꯂꯤꯛꯈ꯭ꯔꯕ ꯂꯤꯛꯈ꯭ꯔꯕ ꯀꯣꯂꯦꯖ ꯁꯤꯗ ꯑꯗꯨ ꯃꯣꯏ ꯃꯁꯥꯅ ꯍꯥꯞꯆꯕ ꯌꯥꯎꯕꯅꯦ꯫
ꯀꯩꯍꯥꯕ?
ꯅꯤꯐꯨꯇꯔꯦꯠ
ꯏꯃꯥꯏ ꯄꯦꯝꯃ ꯑꯗꯨꯗꯤ ꯌꯥꯡꯈꯩꯒꯤꯅꯦ꯫
ꯅꯤꯐꯨ ꯇꯔꯦꯠ ꯅꯍꯥꯟ ꯌꯧꯋꯦ ꯅꯤꯐꯨ ꯍꯨꯝꯗꯣꯏ ꯑꯗꯨꯗꯤ ꯌꯧꯋꯦ꯫
ꯑꯥ
ꯅꯣꯡꯃ
ꯑꯁꯁ꯭ꯋꯥꯏꯒꯗꯤ ꯐꯖꯅ ꯊꯤꯅ ꯈꯦꯠꯅꯔꯦ ꯑꯗꯨꯗꯤꯀꯣ꯫
ꯎꯝ ꯑꯌꯥꯝꯕꯅꯅꯦ ꯅꯤꯐꯨ ꯔꯦꯟꯖ ꯉꯥꯛꯇꯅꯤ꯫
ꯑꯈꯣꯏ ꯁꯥꯏ ꯇ꯭ꯋꯦꯟꯇꯤ ꯅꯥꯏꯟ ꯇ꯭ꯋꯦꯟꯇꯤ ꯑꯩꯠ
ꯈꯣꯏ ꯌꯥꯝꯗ꯭ꯔꯕꯗ ꯑꯈꯣꯏꯅ ꯀꯨꯟꯊ꯭ꯔꯥꯒ ꯃꯥꯄꯟ ꯀꯨꯟꯊ꯭ꯔꯥ ꯅꯤꯄꯥꯟ
ꯀꯣꯏ
ꯈꯪ ꯏꯡꯒꯅ ꯗꯛ ꯗꯛ ꯗꯔ ꯆꯤꯟꯖꯟꯅꯤꯕ
ꯑꯥ
ꯌꯥꯝ ꯂꯩꯖꯩ ꯂꯩꯍꯩꯕꯖꯥꯠ ꯅꯠꯇꯦꯀꯣ꯫
ꯌꯥꯝ ꯁꯥꯔꯦ ꯑꯩ ꯌꯥꯝ ꯋꯥꯔꯦ꯫
ꯨ ꯃꯥꯡꯁꯨ ꯅꯪ ꯀꯩ ꯖꯥꯡ ꯆꯥꯔꯒꯦ?
ꯎꯝ ꯍꯥꯎꯕ꯭ꯔꯣ?
ꯎꯝ ꯍꯥꯎꯅ ꯆꯥꯎ ꯍꯥꯎꯅ ꯆꯥꯎ
ꯄꯨꯡ ꯑꯃ ꯑꯅꯤꯗꯒ ꯇꯧꯔꯛꯑꯦꯍꯦ
ꯀꯦ ꯍꯥꯏꯅꯣ
ꯍꯣꯏ ꯄꯨꯡ ꯑꯃ ꯑꯅꯤ ꯑꯍꯨꯝ ꯃꯔꯤ ꯉꯁꯤ ꯉꯁꯤꯗꯤꯅꯦ
ꯎꯝ
ꯄꯨꯡ ꯑꯃ ꯑꯅꯤ ꯑꯍꯨꯝ ꯃꯔꯤꯗ ꯑꯗꯨꯝ ꯇꯨꯝꯃꯦꯕ ꯁꯨꯇꯤ ꯂꯩꯇꯥ ꯑꯥ ꯀ꯭ꯂꯥꯁ ꯆꯠꯇ꯭ꯔꯗꯤ ꯑꯗꯣ ꯉꯁꯤꯗꯤ ꯕꯣꯜ ꯂꯩꯌꯦꯕ ꯐꯖꯕ ꯑꯃ
ꯎꯝ
ꯑꯗꯨꯅ ꯑꯩꯁꯦ ꯉꯁꯤ ꯈꯪꯗ꯭ꯔꯦꯕ
ꯅꯪ ꯉꯁꯤ ꯕꯣꯜ ꯌꯦꯡꯉꯣꯏꯗꯣꯏꯔꯣ
ꯑꯦꯍ ꯅꯪ ꯌꯦꯡꯗ꯭ꯔꯗꯤ ꯌꯥꯝ ꯐꯖꯕ ꯕꯣꯜꯅꯤ ꯅꯪꯁꯨ ꯌꯦꯡꯉꯣ ꯐ꯭ꯔꯥꯟꯁꯀ ꯅꯣꯋꯦꯒ ꯑꯥ ꯈꯪꯗꯦꯅꯦ ꯅꯪꯁꯦ ꯕꯣꯜ ꯌꯦꯡꯕ ꯌꯦꯡꯗꯕ
ꯀꯔꯝꯕꯗꯅꯣ ꯅꯪꯅ ꯐꯠꯖꯩ ꯍꯥꯏꯔꯤꯖꯦ ꯀꯅꯥꯒꯤꯅꯣ
ꯀꯩꯍꯥꯕ
ꯌꯥꯝ ꯐꯖꯕꯅꯦ ꯉꯁꯤꯗꯤ
ꯅꯪ ꯃꯥꯃꯥꯡꯖꯨ ꯑꯗꯨꯝ ꯌꯦꯡꯕ꯭ꯔꯥ
ꯌꯦꯡꯉꯤ
ꯎꯝ
ꯅꯪ ꯁꯨꯡꯌꯦꯡ ꯌꯦꯡꯗꯦ
ꯑꯩ ꯌꯦꯡꯗꯦ ꯍꯥꯏꯕ
ꯍꯥ ꯅꯪ ꯁꯨꯡꯌꯦꯡ ꯌꯦꯡꯗꯕ꯭ꯔꯣ
ꯍꯣꯏꯌꯦꯡꯄ
ꯍꯥꯥ
ꯌꯦꯡꯕ ꯍꯩꯇꯦꯕ
ꯀꯩꯅꯣ ꯌꯦꯡꯕ ꯍꯥꯏꯇꯦ ꯍꯥꯏꯁꯤꯕꯣ ꯀꯃꯥꯏ ꯀꯃꯥꯏ ꯇꯧꯒꯦ
ꯈꯪꯗꯦ ꯑꯩ ꯌꯦꯡꯕ ꯍꯩꯇꯦ
ꯑꯁ ꯃꯤ ꯃꯤ ꯀꯥꯎꯅꯕꯗꯨꯕꯨ ꯄꯥꯁ ꯄꯥꯁ ꯇꯧꯅꯔ ꯀꯥꯎꯅꯕꯗꯨꯕꯨ ꯀꯩꯅꯣꯅꯦ ꯍꯦ
ꯑꯗꯣ ꯄꯨꯡ ꯀꯌꯥꯗ ꯂꯩꯒꯦ ꯃꯣꯏꯒꯤꯁꯦ
ꯕꯥꯔꯣꯝꯈꯥꯏ ꯍꯥꯔꯦ ꯍꯥꯔꯦ ꯍꯥꯏꯑꯣ ꯅꯪꯗꯤ ꯌꯥꯔꯔꯣꯏ ꯌꯦꯡꯒꯅꯨ ꯊꯕꯛ ꯇꯧꯋꯣ ꯅ ꯄꯥꯝꯃꯨꯏ ꯑꯩꯈꯣꯏꯗꯤ ꯃꯤꯔꯦꯝ ꯑꯣꯏꯕꯒꯤ ꯎꯝ
ꯇꯨꯝꯗꯤ ꯇꯨꯝꯅꯤꯡꯉꯛꯑꯕꯅꯦ ꯈꯔ ꯈꯔ ꯑꯩꯁꯦ
ꯑꯩ ꯈꯪꯉꯦ ꯅꯪ ꯈꯣꯟꯖꯦꯜꯗꯣ
ꯑꯩ ꯐꯃꯨꯡ ꯍꯦꯛ ꯆꯪꯒ꯭ꯔꯕ ꯏꯁꯥꯥꯁꯦ ꯑꯗꯨꯝ ꯃꯣꯗꯔꯦ ꯑꯗꯨꯝ ꯇꯨꯝꯅꯤꯡꯉꯛꯑꯦ
ꯅꯪ ꯋꯥꯕꯒꯤ ꯑꯣꯏꯔꯝꯅꯤꯌꯦ ꯑꯁ ꯑꯩꯈꯣꯏꯅ ꯐꯃꯨꯡꯗ ꯅꯨꯡꯇꯤ ꯇꯨꯃꯤ ꯇꯨꯝꯃꯨ ꯁꯨꯡꯌꯥ ꯌꯥ__
ꯅꯨꯡꯉꯥꯏꯖꯔꯝꯅꯤ ꯏꯕꯦꯝꯃ ꯑꯩꯖꯨ ꯑꯩꯖꯨ ꯍꯣꯁꯇꯦꯜꯗ ꯂꯩꯔꯝꯃꯗꯤ ꯏ
ꯑꯗꯨꯅꯦ ꯅꯪ ꯍꯣꯁꯇꯦꯜ ꯂꯩ ꯃꯇꯝꯗꯨꯅꯦ ꯌꯨꯝ ꯂꯩꯕꯗꯤ ꯑꯩꯈꯣꯏꯁꯨ ꯂꯣꯏꯅ ꯇꯧꯔꯛꯗꯕꯅꯦ
ꯌꯨꯝꯗ ꯂꯩꯔꯗꯤ ꯊꯕꯛꯁꯤꯅ ꯈꯨꯠꯆꯤꯟ ꯑꯃ
ꯌꯨꯝ ꯍꯥꯏꯁꯦ ꯃꯣꯏꯅ ꯄꯩꯁꯥ ꯊꯥꯔ ꯊꯥꯔꯛꯄ ꯍꯣꯁꯇꯦꯜ ꯃꯇꯝ ꯂꯣꯏꯔꯗꯤ ꯅꯨꯡꯉꯥꯏꯕ ꯂꯣꯏꯔꯕꯒꯨꯝꯕꯅꯦ
ꯎꯝ
ꯍꯥꯏꯗꯤ ꯅꯨꯡꯁꯨꯅꯨꯡꯉꯥꯏ ꯌꯨꯝꯗ ꯂꯩꯕꯁꯨ ꯅꯨꯡꯉꯥꯏꯕꯅꯤ ꯑꯗꯨ ꯑꯣꯏꯔꯁꯨ ꯀꯩ ꯍꯥꯏꯗꯣꯏꯅꯣ ꯀꯩ ꯍꯥꯏꯅꯤ ꯄꯨꯔꯥ ꯐ꯭ꯔꯤꯗ ꯐꯝꯖꯥ ꯆꯥꯔꯒ ꯄꯨꯔꯥ ꯐ꯭ꯔꯤꯗ ꯂꯩꯕ ꯁꯤꯅꯦ ꯁꯤꯃꯨꯛ ꯁꯤꯗꯒꯤ ꯂꯣꯏꯔꯕꯅꯤ
ꯊꯣꯂꯛ ꯑꯣ ꯁꯠ ꯁꯠ ꯊꯨꯅ ꯊꯣꯂꯛꯑꯣ
ꯅꯪ ꯂꯨꯍꯣꯡꯉꯒꯦ ꯍꯥꯏꯕ ꯃꯥꯜꯂꯤꯗ ꯅꯪ ꯑꯩ ꯈꯪꯉꯦ ꯅꯪ ꯂꯨꯍꯣꯡꯕ ꯄ꯭ꯂꯥꯟ ꯂꯩꯕ ꯃꯥꯜꯂꯤꯗ
ꯑꯦ ꯂꯩ ꯊꯤꯗ ꯅꯪꯁꯨ ꯄꯪꯍꯥꯏ ꯍꯥꯏꯖꯜꯂꯦ
ꯅꯪ ꯅꯨꯄꯥꯅꯒ ꯀꯣꯜ ꯑ ꯅꯪ ꯅꯨꯄꯥꯅꯒ ꯂꯨꯍꯣꯡꯉꯁꯤ ꯍꯥꯏꯔꯕ꯭ꯔꯣꯕ
ꯅꯪ
ꯑꯃ ꯑꯩꯈꯣꯏ ꯂꯥꯛꯄ ꯀꯥꯟꯗ ꯍꯤꯠꯄ ꯐꯃꯨꯡ ꯑꯗꯨꯗ ꯂꯩꯕ꯭ꯔꯣ
ꯂꯩ ꯀꯩꯒꯤꯅꯣ
ꯑꯗꯨꯗ ꯁꯨꯝ ꯍꯪꯕꯅꯤꯗꯅ ꯅꯊꯟꯗ ꯂꯩꯕ ꯋꯥꯔꯤ ꯁꯥꯅꯕꯒꯤ ꯁꯨꯝ
ꯎꯝ
ꯗꯦꯠꯁꯦ ꯅꯨꯡꯉꯥꯏꯕ꯭ꯔꯥ
ꯅꯪ ꯑꯃꯨꯃꯨꯛ ꯇꯠꯂꯦ ꯑꯩꯒꯤ ꯇꯠꯄ꯭ꯔꯥ ꯅꯪꯉꯣꯟꯗ
ꯇꯠꯇꯦ
ꯅꯪꯗꯤ ꯂꯥꯏꯔꯤꯛ ꯄꯥꯗ꯭ꯔꯕꯣ
ꯑꯦ ꯑꯦꯛꯖꯥꯝ ꯂꯣꯏꯔꯦ ꯀꯅꯥꯅ ꯂꯥꯏꯔꯤꯛ ꯄꯥꯅꯤꯡꯗꯣꯏꯕ
ꯑꯆꯧꯕ ꯑꯦꯛꯖꯥꯝ ꯊꯅꯤꯡꯉꯥꯏ
ꯂꯥꯏꯔꯤꯛꯀ ꯄꯥꯕ ꯁꯪꯗꯦꯗ ꯑꯦꯛꯖꯥꯝ ꯂꯣꯏꯕꯗꯩ
ꯕꯦꯠꯀꯨꯝꯕ ꯇꯧꯊꯣꯛꯑꯣ ꯑꯗꯨꯒ ꯑꯣꯖꯥ ꯑꯣꯏꯊꯣꯛꯑꯣ
ꯀꯩ ꯇꯧꯊꯣꯛꯑꯣ
ꯕꯤ ꯑꯦꯠ
ꯕꯤꯑꯦꯠꯁꯦ
ꯍꯣꯏ ꯇꯧꯕꯕꯨꯗꯤ ꯌꯥꯏ ꯇꯧꯔꯛꯄꯁꯨ ꯌꯥꯏ ꯕꯤꯑꯦꯠ
ꯇꯧꯊꯣꯛꯑꯣ ꯀꯩꯅꯣ ꯅꯣꯏ ꯕꯥꯅ ꯁꯣꯏꯒꯤ ꯍꯧꯜꯂꯛꯛꯇꯧ ꯃꯥꯜꯂꯦ ꯅꯠꯇ꯭ꯔꯒ ꯑꯩ ꯄꯦꯁꯤ ꯌꯨꯄꯦꯁꯤ ꯊꯥꯅꯤꯡꯉꯒꯅ ꯍꯦꯛ ꯊꯥꯗꯣꯛꯑꯣ
ꯊꯥꯔꯣꯏ
ꯊꯥꯎ ꯀꯩꯅꯣ
ꯁꯛꯇꯥꯁꯤꯒ ꯀꯃꯥꯏꯅ ꯊꯥꯗꯧꯔꯤꯒꯦ
ꯀꯩꯅꯣ ꯅꯪꯕꯨ ꯀꯅꯥꯅ ꯍꯩꯇꯦ ꯍꯥꯏꯕ꯭ꯔꯣ ꯁꯥꯖꯟ
ꯌꯥꯔꯦ ꯏꯕꯦꯝꯃ ꯑꯩ ꯂꯥꯏꯔꯤꯛ ꯄꯥꯕ ꯈꯨꯠꯇꯜ ꯑꯝꯅꯦ ꯍꯧꯖꯤꯛꯀꯥꯟ ꯂꯥꯏꯔꯤꯛ ꯌꯥꯝ ꯄꯥꯗꯦ ꯍꯥꯏꯕ ꯑꯩꯗꯣ ꯑꯦꯛꯖꯥꯝ ꯐꯧꯕ ꯂꯥꯏꯔꯤꯛ ꯄꯥꯕꯣꯏ ꯄꯥꯗꯕꯣꯏꯅꯦ ꯑꯩꯅ ꯊꯥꯏꯗꯣ ꯁꯤꯗꯕꯨ ꯀꯥꯏꯗꯩ ꯀꯣꯂꯦꯖꯀꯤ ꯑꯦꯛꯖꯥꯝꯐꯧ ꯂꯥꯏꯔꯤꯛ ꯄꯥꯅꯤꯡꯗ꯭ꯔꯒ ꯑꯗꯨꯒꯨꯝꯕ ꯑꯦꯛꯖꯥꯝ ꯀꯃꯥꯏꯅ ꯊꯒꯦ ꯑꯩꯕꯣ
ꯀꯩꯒꯤ ꯄꯥꯅꯤꯡꯗꯅꯣ ꯃꯤ
ꯈꯪꯗꯦ ꯂꯥꯏꯔꯤꯛ ꯀꯩꯁꯦ ꯈꯔ ꯑꯗꯨꯅꯤ ꯂꯥꯏꯔꯤꯛ ꯄꯥꯅꯤꯡꯕꯥ ꯁꯨꯡꯐꯥꯎ ꯐꯥꯎꯗꯦ
ꯂꯥꯏꯛ ꯄꯥꯎꯕ
ꯄꯥꯒꯦꯕ ꯄꯥꯒꯦꯕ ꯍꯌ‌ꯦꯡꯗꯒꯤ ꯑꯗꯨꯅꯦ ꯑꯗꯨꯃꯥꯏꯅ ꯈꯔ ꯏꯟ ꯆꯠꯂꯣ ꯂꯥꯏꯛ ꯄꯥꯅꯤꯡꯅꯕ
ꯅꯪ ꯍꯦꯔꯣꯗꯣ ꯀꯃꯥꯏꯅ ꯇꯧꯔꯤ ꯍꯥꯏꯕ ꯀꯩ ꯇꯧꯔꯤ ꯍꯥꯏꯕ
ꯃꯥ ꯑꯗꯨꯝ ꯂꯩꯔꯤ ꯃꯤꯔꯦꯝ ꯑꯣꯏꯔꯤ ꯑꯩꯈꯣꯏꯗꯧꯅ
ꯑꯗ ꯃꯥ ꯂꯣꯏꯈ꯭ꯔꯕꯣ ꯅꯪꯗꯧꯅ ꯎꯝ ꯑꯈꯣꯏ ꯕ‌ꯦꯠꯁ ꯑ‌ꯣꯏꯗꯣꯏꯔ‌ꯣ ꯁꯤꯅꯦꯌꯔꯔ‌ꯣ
ꯁꯤꯅꯦꯌꯔ
ꯑꯩꯗꯤ ꯅ‌ꯣꯜ ꯈꯪꯅꯍꯟꯕ ꯌꯥꯕꯅꯦ ꯀ‌ꯣ ꯅꯕꯨꯛ ꯌꯥꯝ ꯐꯠꯇꯕ
ꯉꯁꯤ ꯈꯪꯅꯁꯤꯔꯥ
ꯑꯁ ꯑꯁ‌ꯦꯡꯕꯒꯤ ꯋꯥꯔꯤ ꯁꯅꯥꯗꯧꯔꯕꯣ
ꯁꯥꯟꯅꯁꯦ ꯀꯩꯅꯣ
ꯅꯪꯅ ꯍꯥꯟꯅ ꯑꯩ ꯑꯩꯕꯨ ꯏꯟꯇ꯭ꯔꯣꯗ꯭ꯌꯨꯁ ꯇꯧꯕꯤꯔꯝꯃꯣꯀꯣ ꯑꯗꯨꯗꯨꯒ ꯁꯥꯟꯅꯔꯁꯦ ꯑꯩꯕꯨ ꯈꯪꯉꯦ ꯍꯥꯏ ꯃꯇꯝꯗ
ꯃꯥ ꯑꯩ ꯃꯥꯅ ꯑꯗꯨꯝ ꯈꯪꯕꯅ‌ꯦ ꯅꯪ
ꯏꯁ ꯀꯃꯥꯏꯅ ꯈꯪꯉꯦꯕ
ꯑꯩꯅ ꯅꯪ ꯑꯗꯨꯝ ꯍꯥꯏꯌ‌ꯦ ꯑꯩ ꯍꯧꯖꯤꯛ ꯏꯕꯥꯅꯤ ꯋꯥꯔꯤ ꯁꯥꯟꯅꯕꯒꯤꯁꯨ ꯑꯗꯨꯝ ꯍꯥꯏꯕꯅꯤ ꯏꯕꯥꯅꯤ ꯋꯥꯔꯤ ꯁꯥꯟꯅꯀ‌ꯦꯅ ꯍꯥ
ꯃꯥ ꯅꯪꯕꯨ ꯉꯥꯏꯕ꯭ꯔꯥ
ꯑꯩꯕꯨ ꯉꯥꯏꯕ꯭ꯔꯥꯕ ꯑꯩꯅ ꯋꯥꯔꯤ ꯅꯪꯒ ꯁꯥꯟꯅꯩꯁꯤꯔꯣ
ꯎꯝ
ꯉꯥꯏꯕꯅꯦ ꯉꯥꯏꯕꯅꯦ
ꯃꯥ ꯑꯥꯁ ꯁꯣꯏꯔꯦ ꯍꯥꯏꯕꯤꯌꯣ ꯅꯪ ꯉꯁꯥꯏꯅ ꯍꯥꯏꯔꯛꯄ ꯀꯥꯌꯥꯝ ꯀꯥꯏꯕ꯭ꯔꯣ
ꯆꯠꯂꯣꯍꯦ ꯀꯥꯏ ꯆꯠꯂꯤꯅꯣ
ꯏꯁ ꯏꯁ ꯏꯁ ꯏꯁ ꯑꯣꯠꯄꯤꯒ ꯇꯧꯔꯤꯅꯦꯍꯦ
ꯃꯥ ꯑꯣꯠꯇꯦꯍꯦ ꯑꯩꯕꯨ ꯌꯥꯝ ꯃꯤ ꯑꯣꯠꯀꯟꯕꯩ ꯇ꯭ꯌꯥꯞꯇ
ꯅꯣꯡꯃ ꯈꯪꯅꯔꯁꯦ ꯍꯥꯏꯌꯨꯀꯣ ꯑꯩ ꯍꯧꯖꯤꯛ ꯏꯔꯨꯖꯔꯒꯦ
ꯌꯥꯏ
ꯅꯪ ꯇꯧꯅꯤꯡꯉꯗꯤ ꯇꯧꯔꯛꯑꯣ ꯑꯃꯨꯛꯀ
ꯇꯧꯔ ꯂꯣꯏꯔꯦ ꯀꯩꯅꯣ ꯅꯣꯏ ꯍꯦꯔꯣꯗ‌ꯣ ꯋꯥꯔꯤ ꯁꯥꯗ꯭ꯔ‌ꯣ ꯉꯁꯤꯒꯤ ꯅꯣꯏ ꯍꯦꯔꯣꯗꯣ ꯋꯥꯔꯤ ꯁꯥ
ꯉꯁꯤꯗꯤ ꯈꯪꯗꯦꯗ
ꯀꯩꯅꯣ ꯋꯥꯔꯤ ꯁꯥꯗ꯭ꯔꯣ ꯍꯥꯏꯔꯒ ꯈꯪꯗꯦꯌꯦ ꯃꯥ
ꯉꯁꯤꯗꯤ ꯄꯥꯛ ꯁꯟꯅꯗꯦꯕꯥ ꯐꯨꯅꯤꯡꯕꯅ ꯑꯩꯗꯤꯀꯣ ꯆꯠꯂꯒ ꯐꯨꯕ ꯆꯠꯇꯣꯔꯝꯅꯦ ꯍꯧꯖꯤꯛ ꯃꯥꯕꯨ
ꯆꯠꯂꯨ
ꯃꯆꯤꯟꯅ ꯃꯥꯔꯣꯜ ꯑꯃ ꯀꯥꯟꯂꯤꯕ ꯐꯨꯅꯤꯡꯕꯅꯥ
ꯑꯩ ꯅꯨꯄꯥꯅ ꯃꯆꯤꯟ ꯀꯟꯕꯁꯦ ꯌꯥꯝ ꯊꯥꯖꯟꯅꯤꯡꯉꯤꯉꯣ
ꯋꯥ ꯀꯟꯅ ꯉꯥꯡꯉꯣꯏꯕ ꯃꯥꯗꯤ ꯑꯃꯨꯛ ꯃꯨꯛ ꯢꯪ ꯇꯞ ꯅꯅꯦ ꯃꯤ ꯑꯃꯨꯛ ꯎꯁꯤꯠꯇꯕ ꯃꯑꯣꯡ ꯉꯥꯡꯉꯛꯀꯅꯦꯕ ꯃꯥ ꯃꯆꯤꯟ ꯈꯨꯝꯗꯧ ꯅꯠꯇꯦꯕ ꯃꯥꯁꯦ ꯏꯪ ꯇꯞꯅꯅꯦ ꯑꯩꯅ ꯃꯥ ꯈꯤꯇꯪ ꯉ ꯉꯥꯡꯉꯨꯔꯗꯤ ꯃꯥ ꯏꯪ ꯇꯞꯅ ꯏꯪ ꯇꯞꯅ ꯃꯤ ꯎꯁꯤꯠꯇꯕ ꯇꯧꯔꯛꯀꯅꯦꯕ ꯈꯪꯕ꯭ꯔꯥ ꯑꯦ ꯑꯦ ꯂꯥꯎꯔꯣꯏꯕ ꯑꯗꯨ ꯑꯣꯏꯔꯁꯨ ꯏꯪ ꯇꯞꯅꯅꯦ ꯇꯧꯔꯛꯀꯅꯤꯕ